ꯍꯜꯂꯣ ꯕꯗꯔ ꯑꯣ ꯇꯕ꯭ꯔꯣ ꯍꯜꯂꯣ
ꯍꯜꯂꯣ
ꯇꯕ꯭ꯔꯣ
ꯇꯥꯏꯌꯦ
ꯀꯩꯗꯧꯔꯤꯅꯣ
ꯎꯝ ꯑꯩ ꯆꯥꯛ ꯊꯣꯡꯕ ꯂꯩꯌꯦ ꯅꯪꯗꯤ
ꯑꯩꯁꯨ ꯑꯗꯨꯝ ꯂꯩꯌꯦꯗ ꯀꯩ ꯏꯟꯖꯥꯡꯅꯣ
ꯅꯪꯗꯤ ꯀꯩꯗꯧꯔ ꯂꯩꯕ꯭ꯔꯣ
ꯑꯩ ꯑꯗꯨꯝ ꯂꯩꯌꯦ ꯀꯩꯁꯨ ꯇꯧꯗꯦ ꯀꯩ ꯏꯟꯖꯥꯡ ꯊꯣꯡꯉꯤꯅꯣ
ꯎꯝ ꯑꯩꯗꯣ ꯑꯂꯨꯒ ꯈꯥꯃꯦꯟꯒ ꯀꯩꯅꯣꯗꯣ ꯕ꯭ꯔꯤꯟꯖꯥꯜꯗꯣ ꯎꯝ ꯅꯣꯏꯗꯤ
ꯑꯁ ꯅꯣꯏ ꯆꯥꯛ ꯊꯣꯡꯕꯤꯅꯕ ꯃꯤ ꯂꯩꯇꯦꯗ ꯑꯩꯈꯣꯏꯗꯤ ꯏꯁꯥꯅ ꯊꯣꯡꯉꯦꯗ ꯊꯣꯡꯗ꯭ꯔꯤꯗ ꯍꯣꯏ ꯉꯜꯂꯤꯗ
ꯀꯅꯥ ꯊꯣꯡꯒꯦꯔꯣ
ꯀꯩ ꯍꯥꯏꯕ
ꯆꯥꯛꯇꯣ ꯀꯅꯥ ꯊꯣꯡꯒꯦꯔꯣ
ꯑꯩꯅ ꯑꯗꯨꯝ ꯊꯣꯡꯈ꯭ꯔꯅꯤꯗ
ꯎꯝ ꯅꯪꯗꯨ ꯍꯦ ꯍꯦꯛ ꯊꯣꯡꯕ꯭ꯔꯥ
ꯑꯗꯨꯝ ꯊꯣꯡꯉꯦ ꯑꯩꯅ ꯏꯊꯟꯗ ꯂꯩꯕꯒꯤꯀꯣ
ꯑꯩꯗꯤ ꯅꯨꯄꯥꯅ ꯆꯥꯛ ꯊꯣꯡꯕ ꯍꯩꯇꯕ꯭ꯔꯥ ꯈꯟꯕ
ꯑꯁ
ꯅꯪꯒꯤꯗꯣ ꯈꯔ ꯂꯥꯟꯕ ꯑꯣꯏꯔꯝꯅꯤꯗ
ꯀꯔꯤ ꯍꯤꯟꯖꯥꯡ ꯊꯣꯡꯒꯅꯤ
ꯈꯪꯗ꯭ꯔꯤꯗ ꯍꯣꯔꯦꯟ ꯕꯖ꯭ꯥꯔꯗ ꯊꯣꯛꯑꯒ ꯀꯩ ꯀꯩꯅꯣ ꯍꯧꯖꯤꯛꯇꯤ ꯏꯟꯖꯥꯡ ꯅꯥꯄꯤ ꯀꯔꯤꯁꯨ ꯂꯩꯇꯦꯗ ꯂꯩꯔꯨꯗꯧ ꯈꯛ ꯉꯥꯏꯔꯦ ꯃꯤ ꯀꯌꯥꯒꯤ ꯊꯣꯡꯉꯤꯅꯣ ꯅꯪꯗꯤ
ꯍꯥꯥ
ꯃꯤ ꯀꯌꯥꯒꯤ ꯊꯣꯡꯉꯤꯅꯣ
ꯄꯨꯡ ꯄꯨꯡꯔꯣ
ꯅꯠꯇꯦ ꯅꯪ ꯆꯥꯛ ꯊꯣꯡꯕꯗꯨꯕꯨ ꯃꯤ ꯀꯌꯥꯒꯤ ꯊꯣꯡꯕꯅꯣ ꯍꯥꯏꯕ
ꯀꯩꯍꯥꯏꯝꯅꯣ
ꯃꯤ ꯀꯌꯥꯒꯤ ꯊꯣꯡꯕꯅꯣ ꯍꯥꯏꯕ ꯆꯥꯛ ꯏꯟꯖꯥꯡ ꯊꯣꯡꯕꯗꯣ
ꯀꯨꯏꯟ ꯃꯤ ꯃꯔꯤꯒꯤ ꯑꯩꯗꯤ
ꯏꯊꯟꯗ ꯂꯩꯌꯦ ꯑꯩꯗꯤ
ꯑꯩ ꯑꯩꯒꯤ ꯈꯣꯟꯖꯦꯜ ꯐꯖꯟ ꯇꯥꯕ꯭ꯔꯥ
ꯇꯥꯏꯌꯦ ꯇꯥꯏꯌꯦ ꯐꯖꯅ
ꯅꯪꯗꯣ ꯈꯔ ꯁꯦꯡꯅ ꯇꯥꯗꯕ
ꯁꯦꯡꯅ ꯇꯥꯗꯦꯕ
ꯎꯝ ꯈꯔ ꯂꯥꯎꯅ ꯍꯥꯏꯌꯨꯅꯦ
ꯂꯥꯎꯅ ꯍꯥꯏꯔꯤꯅꯦ ꯍꯧꯖꯤꯛꯁꯨ
ꯇꯥꯔꯕꯣ ꯍꯧꯖꯤꯛꯇꯤ
ꯍꯣꯏ ꯍꯧꯖꯤꯛꯇꯨ ꯈꯔ ꯂꯥꯎꯅ ꯍꯥꯏꯔꯗꯤ ꯇꯥꯏ
ꯇꯥꯔꯝꯃꯅꯤꯗ ꯍꯧꯖꯤꯛꯇꯤ ꯗꯨꯗꯤ ꯌꯨꯝꯗ ꯂꯩꯕ꯭ꯔꯣ ꯀꯥꯏꯗ ꯂꯩꯕ꯭ꯔꯣ
ꯑꯩ ꯎꯝ ꯌꯨꯝꯗ ꯂꯩ
ꯀꯩꯀꯩ ꯍꯣꯠꯅꯔꯤꯒꯦ ꯍꯟꯗꯛꯇꯤ
ꯀꯩꯁꯨꯝ ꯍꯣꯠꯅꯗꯦꯗ ꯗꯨꯝ ꯌꯨꯝꯗ ꯂꯩ ꯅꯪꯗꯤ
ꯌꯨꯝꯃꯛꯇꯤ ꯂꯩꯇ꯭ꯔꯦ ꯑꯗꯣ ꯀꯩꯁꯨꯗꯤ ꯇꯧꯗꯦꯗ ꯗꯨꯝ ꯂꯩ
ꯕꯣꯜ ꯌꯦꯡꯕ꯭ꯔꯣ
ꯕꯣꯜꯁꯦ ꯍꯣꯏ ꯌꯦꯡꯉꯦ ꯌꯦꯡꯕꯕꯨꯗꯤ ꯍꯣꯏ ꯅꯪꯁꯨꯨ ꯌꯦꯡꯕ꯭ꯔꯣ
ꯌꯦꯡꯉꯦꯔꯣꯢ
ꯀꯅꯥꯕꯨ ꯁꯞꯄꯔꯣꯠ ꯇꯧꯒꯦ ꯗꯨꯗꯤ ꯀꯅꯥꯕꯨ ꯁꯞꯄꯣꯔꯠ ꯇꯧꯒꯦ
ꯎꯝ
ꯑꯦ ꯔꯣꯅꯜꯗꯣꯗꯤ ꯀꯩꯗꯧꯔꯒꯦ
ꯀꯥꯗ꯭ꯔꯗꯤ ꯀꯥꯗꯔꯦꯗꯅ
ꯀꯥꯗꯕ ꯁꯤꯡꯗꯤ ꯁꯄꯣꯔꯠ ꯇꯧꯗꯦꯕꯒꯣ ꯐꯩꯌꯦꯅꯦ ꯅꯪꯁꯦ ꯀꯥꯕ ꯃꯤ ꯈꯛꯇꯗ ꯁꯞꯄꯣꯔꯠ ꯇꯧꯕꯁꯦ
ꯅꯪꯗꯤ ꯀꯟꯅꯥ ꯊꯧꯕꯔꯣ
ꯑꯩꯁꯨ ꯅꯪꯒ ꯃꯥꯟꯅꯩꯗ
ꯑꯥ ꯍꯣꯔꯦꯟ ꯇꯧꯃꯤꯟꯅꯁꯦ
ꯑꯁ ꯍꯣꯔꯦꯟꯗꯤ ꯇꯧꯔꯣꯏꯍꯦ ꯏꯖꯤꯞ ꯏꯖꯤꯞꯇ ꯁꯄꯣꯔꯠ ꯇꯧꯋꯦ ꯍꯣꯔꯦꯟꯗꯤ
ꯅꯣꯢ ꯅꯪ ꯃꯊꯟꯇ ꯌꯦꯡꯒꯦꯔꯥ ꯅꯃꯥꯟꯅꯕ ꯈꯣꯏꯒ ꯌꯦꯡꯃꯤꯟꯅꯒꯦꯔꯣ
ꯈꯪꯗ꯭ꯔꯤꯗ ꯑꯗꯨꯝ ꯉꯔꯥꯡꯗꯤ ꯐꯣꯟꯗ ꯌꯦꯡꯉꯦ ꯏꯊꯟꯗ
ꯍꯣꯔꯦꯟꯗꯤ ꯏꯃꯥꯟꯅꯕ ꯁꯤꯡ ꯌꯦꯡꯗꯧ ꯃꯥꯜꯂꯦ
ꯎꯝ ꯅꯪꯗꯤ ꯀꯔꯤ ꯊꯕꯛ ꯇꯧꯕ꯭ꯔꯣ ꯍꯧꯖꯤꯛꯈꯇꯥ
ꯊꯕꯛ ꯇꯧꯗꯦꯗ ꯀꯣꯂꯦꯖ ꯂꯣꯏꯁꯜꯂꯒ ꯑꯗꯨꯝ ꯂꯩꯅ ꯊꯕꯛ ꯁꯨꯅꯤꯡ ꯉꯥꯢ ꯀꯔꯤꯁꯨ ꯂꯩꯇꯦꯗ ꯇꯥꯢꯌꯦ ꯇꯥꯢꯌꯦ ꯇꯥꯕꯔꯣ
ꯎꯝ ꯇꯥꯏ ꯇꯥꯏ
ꯊꯕꯛ ꯀꯩꯁꯨ ꯇꯧꯗꯦ ꯑꯗꯨꯝ ꯂꯩꯌꯦ
ꯎꯝ
ꯀꯣꯂꯦꯖ ꯀꯥꯕ ꯂꯣꯏꯔꯒꯀꯣ
ꯑꯩꯁꯨ ꯊꯕꯛ ꯇꯧꯗꯦ ꯌꯨꯝꯗ ꯑꯗꯨꯝ ꯂꯩ
ꯎꯝ ꯊꯥꯕꯅꯦ ꯗꯨꯅ ꯅꯨꯡꯉꯥꯏꯕꯅꯦ ꯊꯕꯛ ꯇꯧꯗ꯭ꯕꯅ ꯅꯨꯡꯉꯥꯏꯇꯕ꯭ꯔꯥꯅꯦ
ꯎꯝ
ꯅꯨꯡꯉꯥꯏꯇꯦ ꯊꯕꯛ ꯇꯧꯗꯕꯁꯦ
ꯅꯣꯏ ꯍꯌꯦꯡꯗꯤ ꯀꯩ ꯀꯩ ꯀꯩ ꯆꯠꯀꯦꯔ
ꯀꯩꯁꯨ ꯆꯠꯂꯣꯏꯗ ꯅꯪ ꯊꯕꯛ ꯆꯠꯅꯤꯡꯉꯥꯏ ꯂꯩꯕ꯭ꯔꯣ ꯍꯌꯦꯡ
ꯎꯝ ꯑꯩꯁꯨ ꯂꯩꯇꯦ
ꯌꯨꯝꯗ ꯑꯗꯨꯝ ꯂꯩꯌꯦꯗ ꯍꯟꯗꯛ
ꯑꯖꯨ ꯊꯕꯛꯁꯨ ꯁꯨꯗꯕꯅꯤꯅ ꯌꯨꯝꯗ ꯑꯗꯨꯝ ꯂꯩ
ꯍꯣꯏ ꯆꯞ ꯃꯥꯟꯅꯩꯗ ꯅꯪꯒ ꯅꯣꯡ ꯆꯨꯕ꯭ꯔꯣ ꯉꯁꯤꯁꯦ ꯅꯣꯏꯗ
ꯅꯪꯗꯤ ꯂꯥꯏꯔꯤꯛ ꯇꯝꯕ꯭ꯔꯣ ꯂꯣꯏꯔꯕꯣ
ꯂꯣꯏꯁꯤꯜꯂꯦ ꯂꯣꯏꯈ꯭ꯔꯦ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯍꯜꯂꯣ